ꯇꯥ ꯑꯁ ꯑꯩ ꯅꯦꯠꯋꯥꯛꯛꯇꯣ ꯌꯥꯗꯦꯕ
ꯇꯥꯕ꯭ꯔꯣ ꯍꯜꯂꯣ ꯇꯥꯗꯕ꯭ꯔꯣ ꯇꯥꯔꯕ ꯇꯥꯗ꯭ꯔꯣ
ꯅꯪꯒꯤ ꯅꯦꯠꯋꯥꯛꯇꯣ ꯌꯥꯗꯦꯕ ꯇꯥꯗ꯭ꯔꯣ ꯇꯥꯕ꯭ꯔꯣ
ꯇꯥꯔꯦ
ꯀꯔꯤꯔꯣ ꯈꯪꯗꯦ ꯑꯩ ꯑꯁ ꯇꯥꯕ꯭ꯔꯣ
ꯍꯣꯏ
ꯍꯜꯂꯣ ꯇꯥꯏ ꯍꯥꯏꯔꯗꯤ ꯇꯥꯏ ꯍꯥꯏꯌꯨꯅꯦ ꯀꯔꯤꯔꯥ ꯈꯪꯗꯦ ꯎꯝ ꯁꯥꯎꯔꯛꯀꯅꯤ ꯑꯩ ꯍꯧꯖꯤꯛ ꯅꯪ ꯍꯣꯔꯦꯟ ꯈꯪꯒꯅꯤ ꯅꯪ ꯇꯨꯃꯤꯟ ꯂꯩꯌꯦ ꯇꯥꯔꯣꯏ ꯍꯪꯉꯁꯨ ꯇꯥꯕ꯭ꯔꯣ ꯎꯝ
ꯇꯥꯌꯦꯕꯥ
ꯀꯔꯤ ꯇꯧꯔꯒ ꯂꯩꯕ꯭ꯔꯣ
ꯇꯥꯗꯕ꯭ꯔꯣ
ꯂꯦꯞꯄꯣ ꯑꯗꯨꯗ ꯂꯦꯞꯄꯣ
ꯇꯥꯔꯕꯕꯥ
ꯇꯥꯏꯌꯦ ꯍꯥꯏꯔꯒ ꯀꯔꯤꯔꯥ ꯈꯪꯗꯦ
ꯑ ꯍꯂꯦ
ꯀꯩꯁꯨ ꯇꯧꯗꯦ
ꯑꯦ ꯑꯣ ꯉꯁꯥꯏꯅ ꯇꯥꯕ꯭ꯔꯣ
ꯇꯥꯏ ꯍꯥꯏꯔꯒ ꯀꯔꯤꯔꯥꯅꯦ ꯅꯪꯗꯤ ꯀꯔꯤ ꯇꯥꯔꯒ ꯂꯩꯕ꯭ꯔꯣ
ꯑꯩꯗꯤ ꯐꯥꯒꯤ ꯇꯧꯕꯅꯤꯗ ꯅꯪ ꯅꯪꯅ ꯂꯥꯛꯅꯕꯅꯦꯕ ꯁꯦꯡꯅ ꯇꯥꯔꯕꯣ ꯍꯧꯖꯤꯛꯇꯤ
ꯇꯥꯏꯌꯦ ꯂꯦꯡꯒꯅꯣ ꯑꯗꯨꯗ ꯂꯦꯞꯄꯣ
ꯍ ꯍꯣꯏ ꯍꯣꯏ ꯍꯣꯏ ꯑꯁ ꯅꯣꯡ ꯅꯣꯡꯃꯨꯛ ꯃꯪꯏ ꯅꯣꯡ ꯇꯥꯗꯧ
ꯎꯝ ꯑꯁ ꯑꯩ ꯍꯌꯦꯡꯗꯒꯤ ꯏꯕꯥꯟꯅꯤ ꯋꯥꯔꯤ ꯁꯥꯟꯅꯔꯔꯣꯏ
ꯑꯦ ꯀꯅꯥ ꯋꯥꯔꯤ ꯁꯥꯟꯅꯗꯣꯏꯕ ꯑꯩꯗꯤ
ꯅꯨꯄꯥ ꯑꯃꯒ ꯁꯥꯟꯅꯒꯦ
ꯍ
ꯅꯪꯒꯤ ꯅꯦꯠꯋꯥꯛꯇꯣ ꯃꯆꯤꯡ ꯀꯥꯏꯌꯦꯕꯥ
ꯍꯣꯔꯦꯟ ꯄꯨꯡ ꯀꯌꯥ ꯇꯨꯝꯗꯣꯏꯅꯣ
ꯑꯣ ꯄꯨꯡ ꯑꯃ ꯑꯅꯤꯗ ꯇꯨꯝꯒꯅꯤ ꯉꯁꯤ
ꯏꯁ ꯋꯥꯔꯤ ꯕꯣꯜ ꯌꯦꯡꯗꯣꯏꯔꯣ
ꯌꯦꯡꯕ ꯌꯦꯡꯉꯣꯏ ꯌꯦꯡꯉꯣꯏꯌꯦ
ꯀꯩꯗꯧ ꯂꯩꯗꯣꯏꯕ ꯑꯗꯨꯗꯤ
ꯅꯨꯄꯥꯁꯤꯡꯒ ꯀꯣꯜ ꯇꯧꯒꯦ ꯑꯩ
ꯑꯁ ꯌꯥꯝ ꯈꯠꯀꯅꯨꯗ ꯇꯥꯅꯤꯡꯗꯦꯗ
ꯇꯧꯒꯅꯤ ꯅꯪꯉꯣꯟꯗ ꯇꯧꯅꯤꯡꯔꯁꯨ ꯑꯗꯣ ꯅꯪꯒꯤ ꯅꯦꯠꯋꯥꯛꯇꯣ ꯌꯥꯗꯦꯕ
ꯕꯣꯜ ꯌꯦꯡꯉꯣ
ꯌꯦꯡꯅꯤꯡꯗꯦ
ꯀꯩꯒꯤ
ꯌꯦꯡꯅꯤꯡꯗꯦ ꯀꯣ ꯃꯤꯠ ꯅꯥꯅꯕꯅꯤ
ꯁꯤ ꯋꯥ ꯋꯥꯔꯤꯗꯤ ꯏꯁ ꯐꯣꯟꯗ ꯐꯣꯟ ꯐꯣꯟꯗꯨꯗ ꯑꯗꯨꯝ ꯌꯦꯡ ꯂꯩꯔꯒ ꯃꯤ ꯅꯥꯟꯅꯕꯅꯦ
ꯑ ꯌꯦꯡꯅꯤꯡꯗꯦ ꯐꯥꯏꯅꯦꯜꯗ ꯌꯦꯡꯒꯦ ꯐꯥꯏꯅꯦꯜ
ꯕꯣꯜ ꯕꯣꯜ ꯌꯦꯡꯕꯒ ꯀꯩꯅꯣꯒ ꯆꯞ ꯃꯥꯟꯅꯩ ꯀꯩꯅꯣ
ꯐꯥꯏꯅꯦꯜꯗ ꯌꯦꯡꯒꯦꯕꯥ
ꯉꯁꯤ ꯀꯩꯊꯪ ꯆꯥꯏꯕ
ꯑ ꯉꯁꯤ ꯀꯩꯅꯣ ꯍꯥꯏꯈ꯭ꯔꯦ ꯃꯥꯏꯔꯦꯝꯃꯅꯥ
ꯑꯣ ꯃꯔꯦꯝ ꯃꯅꯥꯥ
ꯑꯧ ꯃꯥꯏꯗꯦꯝ ꯃꯅꯥꯒꯀꯣ ꯃꯣꯔꯣꯛ ꯑꯇꯦꯛ ꯄ ꯑꯗꯨꯒꯒ ꯆꯥꯏꯔꯦ ꯑꯃꯦꯠꯄꯒ
ꯑꯣ ꯍꯥꯎꯕ꯭ꯔꯣ
ꯍꯥꯎꯇꯦ ꯅꯪꯗꯤ ꯀꯔꯤ ꯏꯟꯁꯥꯡ ꯆꯥꯒꯦ
ꯑꯩ ꯀꯣꯕꯤ ꯆꯝꯊꯣꯡ ꯀꯥꯡꯁꯣꯏ ꯆꯥꯔꯦ ꯍꯥꯎ ꯇꯦ ꯃꯣꯔꯣꯛ ꯃꯥꯠꯄꯗꯨ
ꯌꯥ
ꯃꯣꯔꯣꯛ ꯃꯦꯄꯗꯁꯨ ꯃꯣꯔꯣꯛ ꯈꯨꯁꯥꯁꯤꯗꯤ ꯌꯥꯝ ꯁꯥꯏ ꯅꯣꯛ ꯀꯅꯣꯗ ꯃꯔꯝ ꯂꯩꯇꯗꯅ ꯄꯪꯅ ꯉꯛꯇ ꯅ ꯀꯅꯨ ꯄꯅ ꯅꯛꯁꯂꯥ ꯀꯥꯟꯅꯗ
ꯈꯪꯗꯦ ꯑꯩꯗꯣ ꯐꯣꯟ ꯇꯧꯔꯗꯤꯀꯣ ꯇꯨꯃꯤꯟꯅ ꯇꯧꯕ ꯌꯥꯗꯕ ꯄꯣꯠ ꯆꯩ ꯑꯃ ꯄꯥꯏꯔꯒꯀꯣ ꯑꯃꯥꯏꯅ ꯇꯧꯔꯦ ꯉꯔꯥꯡ ꯑꯗꯨꯒꯀꯣ ꯌꯟꯆꯥ ꯄꯥꯝꯕꯤ ꯃꯅꯥꯛꯇ ꯂꯦꯞꯄꯒ ꯑꯩꯗꯣ ꯏꯟ ꯆꯄꯝꯝꯕ ꯁꯤꯡꯗꯣ ꯂꯣꯏ ꯊꯥꯗꯠꯄꯅꯦꯕ ꯑꯗꯨꯒꯤ ꯏꯃꯥꯅ ꯆꯥꯎ
ꯅꯪ ꯅꯪꯒꯤꯗꯤ ꯑꯗꯨꯗꯤ ꯑꯩꯈꯣꯏꯒꯤ
ꯐꯣꯟ ꯇꯧꯔꯒꯕꯣ ꯀꯥꯡꯪꯈꯟꯗꯣ ꯈꯪꯕ꯭ꯔꯥ ꯀꯥꯡꯈꯟꯗꯣ ꯄꯥꯏꯔꯒ ꯁꯨꯃꯥꯏꯅ ꯇꯧꯒꯗꯣꯏ ꯍꯥꯎꯕꯅꯤꯔ ꯐꯣꯟ ꯇꯧꯔꯗꯤ ꯇꯨꯃꯤꯟꯅ ꯑꯗꯨꯒ ꯀꯣ ꯅꯨꯡꯗꯥ ꯑꯗꯨꯝ ꯐꯣꯟ ꯇꯧꯔꯁꯨ ꯑꯩꯒꯤ ꯀ꯭ꯂꯤꯞꯇꯣ ꯂꯧꯊꯣꯛꯑꯒ ꯑꯣ ꯑꯗꯨꯝ ꯆꯞꯁꯤꯟꯕ ꯑꯃꯨꯛ ꯈꯪꯗꯣꯛꯄ ꯆꯠꯁꯤꯟꯕꯗ
ꯍꯥꯏꯗꯤ ꯅꯪꯒꯤꯁꯦ ꯑꯩꯈꯣꯏꯒꯤ ꯐꯣꯟꯗ ꯔꯤꯜꯁꯇꯒꯛ ꯎ ꯑꯩꯈꯣꯏ ꯐꯣꯟ ꯇꯧꯔ ꯇꯧꯔꯒ ꯀ ꯆꯩ ꯑꯃ ꯄꯥꯏꯔꯒ ꯇꯧꯕꯗꯣ ꯑꯗꯨꯒꯤ ꯑꯗꯨꯒꯤ ꯃꯑꯣꯡꯅꯤꯅꯦ ꯑꯗꯨꯗꯤ ꯅꯪ ꯀꯩꯅꯣ ꯇꯧꯔꯣꯏ ꯊꯕꯛꯀꯨꯝꯕ ꯁꯨꯔꯗꯤ ꯐꯣꯟ ꯑꯗꯨꯝ ꯇꯧꯔꯨꯅꯦ
ꯑꯁ ꯑꯗꯨꯗꯤ ꯌꯥꯔꯣꯏꯍꯦ ꯇꯨꯃꯤꯟꯅ ꯇꯧꯕ ꯍꯩ ꯏ ꯇꯦꯕ ꯐꯣꯟ ꯇꯧꯔꯗꯤ ꯑꯩ
ꯍꯣꯏ ꯇꯨꯃꯤꯟ ꯇꯕ ꯍꯩꯇꯕꯗꯣ ꯀꯩꯅꯣꯝꯃ ꯊꯕꯛ ꯁꯨꯔꯀꯥꯟꯗ ꯇꯧꯕ
ꯑꯦꯁ ꯊꯕꯛ ꯋꯥꯕ ꯊꯕꯛꯇꯤ ꯀꯗꯥꯏꯗꯒꯤ ꯌꯥꯅꯤꯒꯦ ꯈꯨꯣꯠꯇꯣ ꯈꯨꯣꯠꯇꯣ ꯀꯩꯅꯣ ꯇꯨꯃꯤꯠꯟꯅ ꯂꯩꯕ ꯍꯩꯇꯕꯀꯣ ꯑꯗꯨꯒꯤ
ꯑ
ꯕꯤꯔꯅꯤꯍꯦ ꯆꯩꯒꯨꯝꯕ ꯄꯥꯏꯔꯤꯗꯤꯀꯣ ꯂꯣꯏꯅ
ꯎꯝ ꯎꯝ ꯅꯣꯡ ꯇꯔꯀꯗꯣ ꯃꯥꯂꯦ
ꯇꯥ ꯆꯨꯝꯅꯨ ꯑꯩꯗꯤ ꯉꯁꯤ ꯃꯩ ꯂꯥꯛ ꯀꯛꯔꯔꯣꯏꯗ꯭ꯔꯅ ꯀꯥꯈꯠꯂꯨꯕꯅꯦ ꯉꯁꯥꯏꯗꯣ ꯕꯦꯇ꯭ꯔꯤꯗꯣ ꯑꯍꯨꯝ ꯈꯛꯇ ꯉꯥꯏꯔꯦꯕꯀꯣ
ꯎꯝ ꯍꯧꯖꯤꯗꯤ ꯀ꯭ꯌꯥ ꯂꯩꯔꯦ
ꯍꯧꯖꯤꯛꯇꯤ ꯎꯝ ꯍꯨꯝꯐꯨ ꯍꯦꯟꯅ ꯂꯩꯔꯦ ꯍꯨꯝꯐꯨꯇꯔꯥꯒꯨꯝꯕ ꯂꯩꯔꯦ
ꯑꯗꯨꯗꯤ ꯅꯪꯒꯤ ꯀꯩꯅꯣ ꯐꯣꯟꯗꯨ ꯆꯥꯔꯖ ꯇꯧꯍꯧꯔꯣꯗꯅ ꯐꯨꯜꯗ ꯍꯣꯔꯩ ꯃꯩ ꯅꯣꯡ ꯅꯣꯡ ꯇꯥꯔꯗꯤ ꯃꯩꯃꯨꯛ ꯃꯨꯠꯄ ꯌꯥꯏꯌꯦ
ꯈꯪꯗꯦ ꯍꯣꯔꯦꯟꯅ ꯇꯨꯝꯂꯝꯗꯥꯏꯗ ꯇꯧꯔꯤꯒꯦꯕ
ꯅꯣꯡ ꯇꯥꯔꯒ ꯏꯁꯤꯡ ꯇꯨꯡꯁꯤꯜꯂꯗꯤ ꯊꯔꯣꯏ ꯈꯨꯟꯗꯅꯤ
ꯉꯁꯥꯏꯗꯣ
ꯎꯝ
ꯑꯩꯈꯣꯏ ꯃꯅꯥꯛꯇ ꯂꯩꯕ ꯀꯩꯅꯣ ꯏꯆꯦꯗꯣ
ꯍꯣꯏ
ꯃꯣꯏꯒꯤ ꯃꯅꯥꯎꯅꯨꯄꯥꯈꯣꯏ ꯃꯄꯥ ꯈꯣꯏ ꯂꯧ ꯆꯠꯂꯦꯕ ꯉꯁꯤ ꯂꯧ ꯆꯠꯄ ꯀꯥꯟꯗ ꯊꯔꯣꯏ ꯌꯥꯝ ꯈꯨꯨꯂꯛꯑꯦ
ꯀꯥꯏꯗꯒꯤ
ꯃꯣꯏ ꯂꯧꯗ ꯊ ꯏꯁꯤꯡ ꯂꯩꯕꯒꯤꯀꯣ ꯊꯔꯣꯏ ꯂꯩꯌꯦ ꯍꯥꯏꯌꯦ
ꯑꯗꯤ ꯃꯣꯏ ꯃꯣꯏ ꯃꯣꯏ ꯂꯧꯕꯨꯛꯗ ꯆꯠꯄ ꯌꯥꯏꯅꯦ ꯑꯈꯣꯏ ꯈꯨꯟꯕ
ꯇꯂꯦ ꯌꯥꯝ ꯂꯥꯞꯄꯦ ꯃꯣꯏ ꯂꯧꯗꯤ
ꯅꯣꯏ ꯅꯣꯏ ꯅꯣꯏꯒꯤ ꯂꯧꯕꯨꯛꯇꯗꯤ ꯂꯩꯕ꯭ꯔꯣ
ꯂꯩꯇꯦꯕ
ꯑꯃ ꯑꯅꯤ ꯈꯛꯇ ꯑꯃ ꯑꯅꯤ ꯑꯍꯨꯝ ꯌꯥꯝꯗꯤ ꯌꯥꯝꯗꯦ ꯑꯗꯨ ꯑꯣꯏꯔꯁꯨ ꯂꯩꯗꯤ ꯂꯩꯌꯦ ꯑꯗꯨꯕꯨ ꯏꯁꯤꯡ ꯂꯩꯇꯕꯅꯤꯅꯀꯣ
ꯑꯗꯨꯒꯤꯅꯦ ꯒ꯭ꯌꯥꯟ ꯇꯥꯗꯦ
ꯇꯥꯒꯗꯕꯅꯤ ꯇꯥ ꯇꯥꯗꯕ ꯌꯥꯗꯦ ꯇꯨꯝꯅꯤꯡ ꯑꯁ ꯇꯨꯝꯅꯤꯡꯗꯦꯗ ꯉꯁꯥꯏ ꯇꯨꯝꯕꯣꯏ ꯇꯨꯝꯗꯕꯣꯏ ꯒ꯭ꯌꯥ ꯃꯥꯟ ꯄꯪꯍꯤꯞꯇ ꯍꯤꯞ ꯇꯨꯝꯕ꯭ꯔꯥ ꯇꯨꯝꯗꯕ꯭ꯔꯥꯁꯨ ꯈꯪꯗꯦ ꯒ꯭ꯌꯥꯟ ꯇꯥꯔꯛꯄꯗꯗꯤ ꯄꯨꯡ ꯃꯉꯥ ꯑꯗꯥꯏ ꯇꯥ ꯂꯩꯔꯝ
ꯑꯗꯨꯅꯦ ꯅꯪ ꯐꯖꯟ ꯇꯨꯝꯈ꯭ꯔꯦꯕ
ꯎꯝ
ꯐꯣꯟꯁꯨ ꯇꯧꯔꯛꯇꯦ ꯀꯔꯤ ꯇꯧꯕ ꯖꯥꯠꯂ ꯃꯁꯤ
ꯐꯖꯟ ꯇꯨꯝꯕ ꯍꯥꯏꯗꯤ ꯀꯩꯅꯣꯅꯦꯍꯦ ꯅꯪ ꯀꯩꯅꯣ ꯄꯨꯡ ꯑꯍꯨꯝ ꯃꯈꯥꯏ ꯗꯥꯏꯗ ꯀꯩꯅꯣ ꯇꯧꯋꯦ ꯃꯦ ꯃꯦꯒꯤꯃꯨꯛ ꯊꯣꯡꯉ ꯆꯥꯏꯑꯦ ꯑꯩꯅ ꯐꯣꯟꯗꯣ ꯆꯥꯔꯖ ꯇꯧꯔꯒ ꯊꯝꯕ
ꯑꯣ ꯑꯣ ꯍꯧꯖꯤꯛꯇꯤ ꯀꯌꯥ ꯂꯩꯔꯦ
ꯑꯩ ꯍꯧꯖꯤꯛ ꯀꯩꯅꯣ ꯑꯣ ꯑꯣ ꯐꯣꯟ ꯕꯦꯇ꯭ꯔꯤꯔꯣ ꯐꯣꯟ ꯕꯦꯇ꯭ꯔꯤꯗꯤ ꯐꯨꯜ ꯑꯣꯏꯔꯦ ꯉꯁꯥꯏꯅ
ꯑꯣ
ꯀꯥꯏꯗꯒꯤꯅꯣꯗ ꯉꯁꯥꯏ ꯄꯨꯡ ꯑꯍꯨꯝ ꯃꯈꯥꯏ ꯄꯨꯡ ꯃꯔꯤ ꯑꯃꯨꯛ ꯍꯤꯞꯄꯅꯦꯕ ꯍꯤꯞꯄꯒ ꯑꯩ ꯀꯩꯅꯣ ꯇꯧꯕꯗ ꯐꯣꯟ ꯐꯣꯟ ꯐꯣꯟꯃꯨꯛ ꯇꯧꯔꯛꯄꯗꯣ ꯑꯗꯨꯗ ꯑꯃꯨꯛ ꯍꯧ ꯍꯧꯒꯠꯂꯦ
ꯑꯣ ꯑꯩ ꯑꯩ ꯋꯥ ꯍꯥꯏꯒꯦꯀꯣ ꯑꯥ ꯑꯩꯈꯣꯏ ꯏꯅꯦꯒꯤ ꯃꯆꯥꯗꯣ ꯍꯣꯇꯦꯜꯗ ꯂꯩꯌꯦꯕ ꯀꯣ ꯃꯣꯃꯣꯒꯨꯝꯕ ꯁꯥꯕ ꯃꯐꯝꯗ꯫
ꯑꯣꯢ꯫
ꯂꯨꯄꯥ ꯆꯥꯝꯃ ꯀꯨꯟ ꯄꯤꯌꯦ ꯍꯥꯏꯕ ꯄ꯭ꯂꯦꯠꯇ ꯀꯣ꯫ ꯑꯗꯣ ꯃꯣꯃꯣꯗꯣ ꯇꯔꯥ ꯇꯔꯨꯛ ꯇꯧꯋꯦ ꯍꯥꯏꯌꯦ꯫
ꯆꯥꯝꯃ ꯀꯨꯟ꯫
ꯑꯥ꯫
ꯆꯥꯔꯨꯁꯦ ꯍꯥꯏꯔꯣ꯫
ꯅꯣꯡꯃ ꯆꯥꯔꯨꯁꯦ꯫
ꯍꯣꯢ ꯆꯠꯁꯦ ꯆꯠꯁꯦ꯫
ꯀꯣ ꯆꯥꯝꯃ ꯀꯨꯟꯒꯤ ꯇꯔꯥ ꯇꯔꯨꯛ ꯇꯩꯋꯦ ꯍꯥꯏꯌꯦꯕ꯫
ꯑꯣ ꯆꯔꯣꯁꯦ ꯆꯔꯣ
ꯎꯝ ꯆꯥꯅꯤꯡꯉꯦꯕ꯫ ꯑꯩꯈꯣꯏ ꯑꯥ ꯇꯝꯄꯥꯛ ꯀꯩꯅꯣ ꯑꯩꯈꯣꯏꯅ ꯆꯠꯄ ꯃꯐꯝꯗꯨꯗꯗꯤ ꯆꯥꯃꯒꯤ ꯍꯥꯏꯔꯣ ꯑꯗꯨꯗꯤ ꯇꯔꯨꯛ ꯇꯔꯦꯠ ꯈꯛꯇꯅꯤꯗꯅ꯫
ꯍꯣꯏ ꯄ꯭ꯂꯦꯠ ꯑꯃꯗꯤ ꯆꯥꯕ ꯉꯝꯃꯔꯣꯏꯍꯦ ꯇꯔꯥ ꯇꯔꯨꯛ ꯑꯣꯏꯔꯒꯗꯤ꯫
ꯇꯁ ꯏꯂꯥꯏ ꯂꯥꯏꯅ ꯆꯥꯕ ꯉꯝꯃꯦ ꯑꯩꯗꯤ꯫
ꯆꯔꯨꯁꯦ ꯆꯔꯨꯁꯦ ꯅꯪ ꯃꯊꯪ ꯂꯥꯛ ꯅꯪ ꯃꯊꯪ ꯂꯥꯛꯄ ꯆꯥꯔꯨꯔꯁꯦ ꯑꯥꯗ ꯔꯝꯕꯅꯤ꯫ ꯀꯩꯅꯣ ꯃꯣꯃꯣꯒꯤ ꯁꯦꯡ ꯁꯦꯟꯇꯔꯗ ꯑꯣꯏꯔꯝꯒꯅ ꯑꯗꯨꯗꯤ꯫
ꯑ ꯑꯗꯨꯅꯦ ꯑꯗꯨꯅꯦ ꯑꯗꯨꯗ꯫
ꯎꯝ ꯅꯣꯏ ꯅꯅꯦ ꯃꯆꯥꯅꯨꯄꯤꯔꯣ ꯃꯆꯥꯅꯨꯄꯥ ꯔꯣ꯫
ꯃꯆꯥꯅꯨꯄꯤ꯫
ꯑꯣ ꯑꯩꯗꯤ ꯈꯪꯗꯦ꯫
ꯇꯧꯋꯦ ꯉꯁꯥꯏ ꯐꯣꯟ ꯇꯧꯋꯦ ꯑꯗꯨꯅ ꯀꯌꯥ ꯇꯧꯕ꯭ꯔꯥ ꯍꯥꯏꯔꯒ ꯆꯥꯝꯃ ꯀꯨꯟꯒꯤ ꯇꯔꯥ ꯇꯔꯨꯛ ꯇꯧꯋꯦ ꯍꯥꯏ꯫
ꯀꯌꯥꯝ ꯀꯨꯏꯔꯦ ꯃꯥꯗꯤ ꯑꯥꯗ ꯂꯩꯕ꯫
ꯑꯪ ꯃꯣꯃꯣ ꯁꯦꯝꯃꯒ ꯂꯩꯕꯅꯤꯅꯦ ꯃꯥꯗꯤ꯫
ꯀꯌꯥꯝ ꯀꯨꯏꯔꯒꯦꯕ꯫
ꯈꯪꯗꯦ ꯊꯥ ꯑꯅꯤ ꯑꯍꯨꯝ ꯃꯔꯤ ꯁꯨꯔꯕ ꯃꯥꯜꯂꯦ꯫
ꯍꯣꯏ ꯍꯣꯏ ꯆꯠꯁꯦ ꯆꯠꯁꯦ ꯅꯣꯡꯃ꯫
ꯎꯝ꯫
ꯅꯪ ꯍꯦꯛ ꯂꯥꯛꯄꯒ ꯆꯠꯂꯁꯦ ꯕꯤꯔꯌꯥꯅꯤꯁꯨ ꯆꯥꯔꯨꯁꯦ ꯈꯜ ꯈꯟꯕꯅꯦ ꯂꯤꯂꯣ ꯀꯩꯅꯣꯗ ꯑꯥ ꯂꯣ ꯕꯤꯔꯌꯥꯅꯤꯗꯣ ꯈꯪꯕ꯭ꯔꯥ ꯑꯗꯨꯋ ꯆꯥꯔꯨꯁꯤꯔꯥ ꯈꯪꯗꯦ ꯐꯖꯅ ꯈꯜꯂꯝꯕꯅꯦꯕ꯫ ꯑꯗꯨꯁꯨ ꯍꯥꯎꯕꯅꯦ꯫
ꯈꯪꯗꯦ ꯌꯥꯝ ꯂꯥꯞꯃꯜꯂꯦꯗ ꯑꯅꯛꯄꯗꯁꯨ ꯂꯩꯇ꯭ꯔꯣ꯫
ꯂꯥꯕꯗꯤ ꯂꯥꯞꯄꯦ ꯀꯤꯂꯣꯃꯤꯇꯔ ꯇꯔꯥ ꯃꯔꯤ ꯃꯉꯥ ꯑꯗꯨꯗꯤ ꯍꯥꯎꯕꯅꯦꯕ꯫
ꯑꯗꯨꯒꯤ ꯈꯛꯇꯪꯕꯨ ꯊꯥꯎ ꯌꯥꯝ ꯇꯤꯡꯉꯒ ꯆꯠꯄ ꯁꯔꯨꯛꯄꯨꯗꯤ ꯑꯅꯛꯄꯗ ꯂꯩꯕꯗꯨꯅ ꯗꯨꯝ ꯆꯥꯕ ꯌꯥꯏꯅ꯫
ꯀꯣꯏꯕ ꯑꯣꯏꯅ ꯗꯨꯝ ꯆꯠꯄ ꯌꯥꯏꯗ꯫
ꯑꯥ ꯑꯗꯨꯁꯨ ꯌꯥꯏ꯫
ꯃꯃꯣꯗꯣ ꯍꯥꯅ ꯆꯥꯔꯨꯔꯁꯦꯅꯦ ꯃꯣꯏ ꯑꯥ ꯑꯣꯜꯥꯗ ꯑꯗꯨꯗꯤ ꯃꯣꯃꯣ ꯁꯦꯟꯇꯔꯗꯤ ꯍꯥꯎꯋꯦ ꯍꯥꯏꯕꯅꯦ ꯑꯗꯨꯝ
ꯑꯥ꯫
ꯍꯔꯦꯡꯗꯣ ꯃꯣꯃꯣ ꯉꯇꯅꯦꯗꯅ ꯍꯥꯎꯋꯦ ꯍꯥꯏꯌꯦ ꯍꯥꯎꯋꯦ ꯍꯥꯏꯑꯦ꯫
ꯑꯍꯝ ꯆꯥꯅꯤꯡꯉꯦ ꯑꯩ ꯇꯤꯟ ꯊꯣꯛꯑꯦ꯫
ꯎꯝ ꯑꯂꯨ ꯑꯜꯂꯨ ꯐꯨꯜꯂꯨ ꯀꯩꯅꯣ ꯃꯣꯣꯅꯤ ꯈꯜꯂꯒ ꯁꯥꯔ ꯑꯗꯨꯒ
ꯍꯝ ꯍꯝ
ꯌꯥꯔꯣꯏ ꯑꯗꯨꯗꯤ
ꯇꯤꯟꯊꯣꯛꯑꯦ ꯀꯥꯏꯅ
ꯅꯪ ꯑꯣ ꯍꯌꯦꯡꯁꯦ ꯅꯣꯡꯃꯥꯏꯖꯤꯡꯅꯤꯀꯣ
ꯍꯌꯦ ꯅꯣꯡꯃꯥꯏꯖꯤꯡ ꯆꯔ ꯆꯠ ꯆꯠꯂꯣꯀꯣ
ꯎꯝ
ꯍꯥꯥ
ꯀꯩꯅꯣ ꯅꯪ ꯍꯩꯅꯧꯗꯣ ꯅꯍꯥꯟ ꯀꯩꯅꯣ ꯇꯧꯕꯗꯣ ꯃꯨꯜꯂꯕꯣ ꯂꯣꯏꯅ
ꯍꯩꯅꯧ ꯍꯩꯅꯧ ꯍꯩꯅꯧ ꯑꯁ ꯏꯅꯥꯎꯄꯣꯛꯣꯏꯗ ꯂꯣꯏ ꯊꯝꯈ꯭ꯔꯦꯗ
ꯑꯣ ꯍꯩꯖꯤꯡꯗꯤ ꯐꯥꯔꯝꯒꯅꯤꯀꯣ
ꯑꯩ ꯏꯁꯤꯡ ꯐꯥꯔꯦ ꯑꯩ ꯅ ꯑꯃꯨꯛ ꯄꯨꯔꯒꯦ ꯇꯧꯔꯒ ꯅꯪꯎꯄ ꯂꯣꯏ ꯊꯝꯒꯦ ꯑꯨꯟꯕꯗꯤ ꯁꯤ ꯁꯤ ꯂꯩꯌꯦ ꯑꯃꯣ
ꯍꯩꯅꯧꯁꯨ ꯍꯥꯎꯕꯗꯤ ꯍꯥꯎꯕꯅꯦꯕ ꯉꯁꯥꯏꯁꯨꯀꯣ ꯑꯩ ꯍꯩꯅꯧ ꯆꯥꯅꯤꯡꯗꯅ ꯏꯆꯦ ꯑꯈꯣꯏꯗ ꯊꯣꯛꯂꯛꯑꯒ ꯀꯣ
ꯍꯣꯏ
ꯍꯩꯅꯧ ꯑꯃꯨꯟꯕ ꯂꯩꯕ꯭ꯔꯥꯅ ꯊꯤꯔꯒ ꯑꯅꯤꯗꯤ ꯐꯪꯉꯦ ꯑꯅꯤ ꯆꯥꯔꯦ ꯑꯩ ꯍꯩꯅꯧ ꯑꯃꯗꯨꯗꯤ ꯁꯤꯜꯂꯦ
ꯃꯗꯨ ꯁꯤꯜꯂꯦ ꯎꯝ ꯑꯁꯤꯟ ꯅꯪ ꯆꯥꯔꯦ
ꯆꯥꯔꯦ ꯍꯣꯏ